ꯍꯜꯂꯣ
ꯍꯜꯂꯣ
ꯍꯜꯂꯣ ꯑ ꯇꯥꯕ꯭ꯔꯣ
ꯑꯥ ꯑꯧ ꯇꯥꯏ
ꯀꯩꯗꯧꯔꯤ ꯀꯧ ꯗꯤ
ꯎ
ꯀꯔ ꯀꯔꯤ ꯇꯧꯔꯤꯕꯅꯣ ꯋꯥ ꯉꯥꯡꯗ ꯁꯣꯏꯒꯦ ꯇꯧꯋꯤ ꯏꯊꯟꯗ ꯑꯩꯈꯣꯏꯒꯤ ꯂꯩꯇꯦ ꯀꯔꯤ ꯇꯧꯔꯤꯕꯅꯣ ꯍꯥꯏꯕꯗꯨ ꯀꯩꯀꯩ ꯀꯣꯠꯗꯤ ꯀꯩ ꯀꯩꯗꯨ ꯍꯥꯏ ꯍꯥꯏꯒꯦ ꯇꯧꯌꯦ
ꯑꯣ ꯀꯩꯁꯨ ꯀꯥꯏꯗꯦ ꯑꯩ ꯑꯩ ꯈꯪꯉꯦ ꯈꯪꯉꯦ
ꯋꯥ ꯉꯥꯡꯕꯗꯣ ꯑꯩꯈꯣꯏꯒꯤ ꯂꯩꯇꯣꯟꯁꯦ ꯀꯩ ꯍꯥꯏꯁꯤꯔꯥ ꯁꯦꯔꯥꯟ ꯁꯦꯔꯥꯟ ꯇꯨꯔꯥꯟ ꯆꯠꯈꯤꯕ ꯍꯥꯏꯇꯥꯔꯦ
ꯑꯩ ꯅꯣ ꯑꯩ ꯅꯣꯛꯁꯨ ꯅ‌ꯣꯛ ꯑ ꯅꯣꯛꯅꯤꯡꯉꯦ ꯑꯗꯨꯒ ꯅꯪ ꯑꯁ ꯑꯩ ꯌꯥꯝ ꯍꯥꯏꯕ ꯇꯥꯗꯀꯣ ꯍꯥ
ꯍꯩꯒꯦꯔꯥ ꯍꯩꯔꯣꯏꯔꯥ ꯃꯤ ꯋꯥ ꯉꯥꯡꯕ ꯁꯣꯏꯔꯗꯤ ꯁꯣꯏ ꯑꯗꯨꯝ ꯅ‌ꯣ ꯅꯣꯛꯅꯤꯡ ꯇꯥꯕꯅꯦ
ꯅ‌ꯣꯛꯅꯤꯡꯉꯤꯗ
ꯁꯤꯅꯦꯃꯥ ꯌꯦꯡꯉꯤꯔꯕ ꯀꯩꯗꯧꯔꯝꯃꯤꯅ‌ꯣꯕ
ꯍꯥ ꯁꯤꯃꯥ ꯌꯦꯡꯉꯦ ꯑꯗꯨꯒ ꯍꯧꯖꯤꯛꯇꯤ ꯑꯗꯨꯝ ꯑꯩ ꯁꯥꯏꯌ‌ꯦ ꯀꯩꯁꯨ ꯇꯧꯅꯤꯡꯉꯥꯏ ꯇꯜꯂꯦ
ꯀꯩ ꯇꯜꯂꯦꯕ ꯅꯨꯡꯁꯥ ꯁꯥꯕ꯭ꯔꯣ
ꯍꯣꯏ ꯌꯥꯝ ꯁꯥꯏꯌꯦ
ꯑꯩꯈꯣꯏꯗꯗꯤ ꯅꯣꯡꯃꯨꯛ ꯃꯪꯁꯤꯟꯈ꯭ꯔꯦꯅꯦ
ꯑꯣ ꯅꯨꯡꯉꯥꯏ ꯅꯨꯡꯉꯥꯏꯔꯝꯃꯅꯤ ꯑꯗꯨꯗꯤ
ꯅꯨꯡꯉꯥꯏꯌꯦ ꯅꯨꯡꯉꯥꯏꯌꯦ ꯍꯥꯏꯇꯥꯔꯦ ꯅꯨꯡꯁꯥ ꯁꯥꯔꯁꯨ ꯅ‌ꯣꯡ ꯁꯥ ꯁꯥꯔꯗꯤꯀꯣ ꯑꯁ ꯂꯩꯕ ꯌꯥꯝ ꯅꯨꯡꯉꯥꯏꯇꯦ ꯌꯥꯝ ꯋꯥꯏ
ꯑꯣ ꯉꯁꯤꯗꯤ ꯁꯟꯗꯦꯅꯦꯅ ꯀꯣꯏꯕ ꯆꯠꯄ꯭ꯔꯣ
ꯍꯣꯏ ꯑꯁ ꯀꯣꯏꯕꯒ ꯆꯠꯄ ꯐꯪꯗꯦꯗ
ꯑꯣ ꯗꯨꯗꯤ ꯂꯩꯥ
ꯀꯣꯏꯕ ꯆꯠꯇꯦ ꯍꯣꯏ ꯂꯂꯤ ꯍꯣꯔ‌ꯦꯟ ꯍꯣꯔꯦꯟ ꯑꯃꯨꯛ ꯂꯩ ꯉꯁꯥꯏ ꯄꯣꯊꯥꯔꯨꯔꯦ
ꯅꯪꯗꯤ ꯅꯨꯡꯉꯥꯏꯅ‌ꯦ ꯑꯗꯨꯗꯤ ꯑꯃꯨꯛ ꯆꯠꯂꯦ ꯑꯃꯨꯛꯀ ꯀꯣꯏꯕ ꯆꯠꯂꯦ ꯑꯃꯨꯛ ꯑꯃꯨꯛꯀ ꯅꯨꯄꯤꯒ ꯋꯥꯔꯤ ꯑꯗꯨꯝ ꯁꯥꯟꯅꯌꯦ
ꯑꯦ ꯋꯥꯔꯤ ꯑꯁ ꯋꯥꯔꯤ ꯁꯥꯕ ꯍꯥꯏꯁꯦ ꯍꯣꯏ
ꯈꯪꯅꯕ ꯅꯨꯄꯤꯗꯨ ꯀꯔꯤ ꯊꯕꯛ ꯇꯧꯕ꯭ꯔꯣ ꯍꯧꯖꯤꯛ
ꯊꯕꯛ ꯇꯧꯗꯦꯗ ꯌꯨꯝꯗ ꯁꯨꯝ ꯂꯩꯩꯕꯅꯤ ꯊꯕꯛ ꯇꯧꯗꯦ ꯅꯣꯏꯒꯤ ꯑꯗꯨꯃꯥꯏꯅ ꯄꯩꯁꯥ ꯄꯥꯏꯗꯦꯅꯦ
ꯍꯥꯍꯥꯍꯥꯍꯥ ꯄꯩꯁꯥ ꯄꯩꯁꯥ ꯄꯩꯁꯥ ꯌꯥꯝ ꯄꯩꯁꯥ ꯂꯩꯕꯒꯤꯅꯦ ꯃꯥ ꯊꯕꯛ ꯇꯧꯗꯕꯗꯣ ꯇꯧ ꯇꯧꯗ꯭ꯔꯁꯨ ꯌꯥꯕꯒꯤ ꯑꯗꯨꯝ
ꯊꯕꯛ ꯆꯥꯅꯕ ꯍꯥꯏ ꯍꯥꯏꯁꯤꯔꯥ ꯑꯗ‌ꯣ ꯂꯩꯇꯕ ꯍꯥꯏꯇꯥꯔꯦ
ꯑꯗꯨꯒꯤꯅꯤꯗ
ꯃꯥꯥꯏ ꯃꯃꯥ ꯕꯥꯕꯥ ꯂꯩꯥꯀꯣ
ꯍꯣꯏ ꯂꯩꯌꯦ ꯂꫭꯏꯅ ꯂꯩꯌꯦ ꯌꯥꯝ ꯅꯨꯡꯉꯥꯏꯅ ꯂꯩꯌꯦ ꯍꯥꯏ ꯇꯥꯔꯦꯀꯣ
ꯑ‌ꯣ
ꯁꯤꯅꯤꯃꯥ ꯌꯦꯡꯉꯝꯕꯅꯦ ꯍꯥꯏꯔꯣ ꯇꯤꯚꯤꯗꯔꯣ ꯀꯩꯅꯣ
ꯇꯤꯞ ꯑꯥ ꯇꯤꯚꯤꯗꯥ ꯑꯣꯍꯣꯏ ꯇꯤꯕꯤꯗꯁꯨ ꯌꯦꯡꯕ ꯃꯤ ꯂꯩꯌꯦ ꯑꯗꫭ ꯍꯨꯖꯤꯛꯇꯤ ꯐꯣꯟ ꯃꯥ ꯃꯥꯒꯤ ꯐꯣꯟ ꯂꯩꯕꯅꯤꯅ ꯐꯣꯟꯗꯅ ꯌꯦꯡꯉꯝꯅꯤꯗ
ꯅꯣꯏꯗꯤ ꯌꯥꯝ ꯅꯨꯡꯉꯥꯏꯅ ꯂꯩꯅꯕ ꯃꯥꯜꯂꯤꯗ ꯅꯣꯏꯒꯤ ꯄꯨꯟꯁꯤꯁꯦꯀꯣ
ꯍꯤꯜ ꯈꯪꯗꯦ ꯍꯧꯖꯤꯛ ꯍꯧꯖꯤꯛꯇꯤ ꯑꯗꯨꯝ ꯅꯨꯡꯉꯥꯏꯌꯦ ꯍꯥꯏꯕ ꯇꯥꯏꯌꯦ
ꯎꯝ ꯅꯪꯁꯨ ꯅꯪꯁꯨ ꯐꯖꯅ ꯍꯥꯏꯁꯤꯔꯥ ꯊꯨꯅ ꯂꯩꯅꯕ ꯇꯧꯔꯣ
ꯍꯣꯏ
ꯑꯥ ꯌꯥꯝ ꯅꯨꯡꯁꯤ ꯌꯥꯝ ꯅꯨꯡꯁꯤꯗ ꯉꯁꯤ ꯑꯃꯨꯛ ꯈꯣꯟꯖꯦꯜ ꯇꯥꯕꯁꯦ ꯅꯪꯒꯤ
ꯎꯝ ꯃꯇꯝ ꯌꯧꯔꯗꯤ ꯑꯗꯨꯝ ꯎꯝ ꯃꯇꯝ ꯌꯧꯔꯗꯤ ꯑꯗꯨꯝ ꯂꯥꯛꯀꯅꯤ
ꯐꯔꯦ ꯌꯥꯝ ꯊꯨꯅ ꯂꯩꯕꯅꯤꯅ ꯐꯔꯦ ꯌꯥꯝ ꯊꯨꯅ ꯑꯉꯥꯡꯗꯣ ꯑꯣꯏꯅꯕ ꯁꯦꯝꯃꯒ ꯑꯉꯥꯡꯗꯣ ꯐꯖꯅ ꯑꯃꯨꯛ ꯁꯦꯝ ꯎ ꯍ ꯑꯗꯨ ꯑꯗꯨ ꯑꯗꯨꯅ ꯐꯔꯅꯤꯗ ꯑꯉꯥꯡ ꯕꯨ ꯃꯤ ꯑꯣꯏꯅꯕ ꯑꯃꯨꯛ ꯁꯦꯝꯕ ꯅꯇ꯭ꯔꯣ
ꯂꯩꯃꯤꯟꯅꯁꯦ ꯑꯩ ꯏꯊꯟꯇ ꯍꯥꯟꯅ ꯂꯩꯕ ꯇꯜꯂꯦ ꯏꯀꯥꯏꯍꯦ
ꯅꯡ ꯊꯟꯗ ꯂꯩꯕ ꯇꯜꯂꯦꯕ
ꯎꯝ
ꯅꯣꯏ ꯃꯤ ꯃꯌꯥꯝ ꯂꯩꯔꯤ ꯗꯨꯗꯤ
ꯑꯩꯅ ꯑꯩꯒꯤ ꯃꯔꯨꯞꯁꯤꯡꯗ ꯍꯥꯏꯕ ꯅꯣꯏꯁꯨ ꯆꯠꯂꯣ
ꯑꯣ ꯀꯩꯅꯣ ꯇꯧꯕꯗꯣ ꯑ ꯑꯉꯥꯡꯗꯣ
ꯑꯥ
ꯍꯣꯏ ꯍꯣꯏ ꯌꯥꯏ ꯑꯩ ꯑꯗꯨꯕꯨꯗꯤ ꯑꯩꯈꯣꯏ ꯑꯩꯈꯣꯏꯗꯤ ꯂꯥꯏꯔꯦꯗ ꯅꯣꯏ ꯅꯃꯥꯟꯅꯕꯤꯁꯤꯗꯅ ꯈꯔ ꯂꯩꯕꯗꯣ ꯑꯗꯨꯗꯣ ꯑꯗꯨꯗ ꯍꯥꯟꯅ ꯍꯥꯏꯔꯣ
ꯎꯝ
ꯑꯉꯥꯡꯗꯣ ꯑꯉꯥꯡꯗꯣ ꯂꯩꯃꯤꯟꯅꯁꯦ ꯏꯊꯟꯗ ꯑꯉꯥꯡ ꯂꯩꯕꯗꯣ ꯀꯩꯅꯣ ꯇꯧꯋꯦꯅ ꯍꯥꯏꯌꯨ ꯑꯩꯈꯣꯏ ꯑꯉꯥꯡ ꯄꯣꯛꯑꯀꯥꯟꯗ ꯍꯣꯏ ꯍꯣꯏ ꯑꯃꯗ ꯑꯣꯏꯗꯧꯕ
ꯑꯃꯗꯤ ꯂꯩꯌꯦ ꯍꯥꯏ ꯑꯃꯗꯤ ꯃꯤꯔꯣꯜ ꯈꯔꯦ ꯍꯥꯏꯌꯦ ꯑꯩꯈꯣꯏ ꯅꯍꯥꯟ ꯎꯝ ꯆꯠꯄꯗꯣ
ꯎꯝ ꯅꯍꯥꯟ ꯆꯠ ꯑ ꯍꯣꯏ ꯍꯣꯏ ꯍꯣꯏ ꯍꯣꯏ ꯍꯣꯏ ꯑꯣ ꯑꯗꯨꯗꯤ ꯑꯣꯏꯔꯦ ꯍꯥꯏꯕ꯭ꯔꯣ
ꯍꯣꯏ ꯑꯁꯤ ꯅꯨꯄꯤꯁꯤ ꯃꯤꯔꯣꯜ ꯈꯔ꯭ꯦ ꯍꯥꯏꯌꯦ ꯍꯣꯏ
ꯍꯣꯏ ꯍꯣꯏ ꯍꯣꯏ ꯐꯔꯦꯅꯦ ꯑꯗꯨꯗꯤ ꯄꯥꯎ ꯅꯨꯡꯉꯥꯏꯔꯅꯦ
ꯎꯝ
ꯄꯥꯎ ꯅꯨꯪꯉꯥꯏꯈꯔꯦ ꯀꯣ ꯑꯗꯨꯗꯤ ꯐꯔꯦ ꯅꯣꯏ ꯑꯗꯨꯗꯤ ꯂꯩꯃꯤꯟꯅꯔꯅꯤꯅꯦ ꯆꯞ ꯃꯥꯟꯅꯅ ꯑꯉꯥꯡ ꯑꯉꯥꯡ ꯂꯩꯕꯅ ꯐꯕꯅꯤꯅ ꯍꯣꯏ ꯏꯃꯥꯟꯅꯕꯅ ꯍꯥꯏ ꯑꯉꯥꯡ ꯅꯨꯡꯁꯤꯕꯒꯤ ꯆꯥꯡꯁꯤꯗꯤꯕꯨ ꯑꯩꯈꯣꯏ ꯃꯃꯥꯏꯗ ꯆꯨꯞꯄ ꯆꯨꯞꯄꯁꯨ ꯑꯗꯨꯝ ꯌꯥꯝ ꯅꯨꯡꯁꯤ ꯆꯨꯞꯄ ꯄꯦꯟꯕ ꯅꯥꯏꯗꯦ ꯍꯥꯏꯌꯦꯦ ꯅꯨꯡꯁꯤꯕꯩꯀꯣ ꯂꯩꯇ꯭ꯔꯤꯕꯅꯤꯅ ꯑꯗꯨꯒꯤ ꯀꯩꯅꯣꯗꯣ ꯈꯪꯗꯦꯕ ꯍꯥꯏꯕꯥ ꯑꯗꯨ ꯈꯨꯅꯨꯡꯁꯤꯗꯣ ꯈꯨꯅꯨꯡꯁꯤꯗꯣ ꯍꯥꯏ ꯇꯥꯔꯦꯀꯣ ꯈꯪ ꯍꯥꯏꯇꯥꯔꯦ
ꯍꯣꯏ ꯑꯗꯨꯝ ꯑꯣꯏꯅꯤ ꯍꯣꯏ ꯈꯪꯗꯦꯗ
ꯅꯪꯗꯤ ꯅꯨꯄꯥ ꯍꯥꯟꯅ ꯄꯥꯝꯕ꯭ꯔꯣ ꯅꯨꯄꯤ ꯄꯥꯝꯕ꯭ꯔꯣ
ꯑꯥ ꯑꯩꯗꯤ ꯅꯨꯄꯥ ꯍꯥꯥꯟꯅ ꯄꯥꯝꯃꯦ
ꯅꯨꯄꯥ ꯍꯥꯟꯅ ꯄꯥꯝꯃꯦ ꯅꯨꯄꯥꯁꯨ ꯅꯨꯄꯤꯁꯨ ꯂꯣꯏ ꯐꯩꯗ ꯅꯠꯇ꯭ꯔꯣ
ꯍꯣꯏ ꯂꯣꯏ ꯐꯩꯌꯦ ꯑꯗꯣ ꯎꯡ ꯑꯩꯒꯤ ꯋꯥꯈꯜꯗ ꯍꯥꯏꯕꯅꯤꯗ ꯍꯣꯏ ꯏꯁꯣꯔꯅ ꯄꯤꯕꯗꯤ ꯂꯣꯏꯅ ꯐꯩꯌꯦꯀꯣ ꯅꯨꯄꯤ ꯅꯨꯄꯥ ꯈꯥꯏ ꯎꯝ ꯈꯥꯏꯗꯦ ꯑꯗꯨ ꯑꯣꯏꯔꯁꯨ ꯎꯝ ꯑꯩꯅ ꯈꯟꯕꯗꯤ ꯍꯣꯏ ꯅꯨꯄꯤꯁꯨ ꯅꯨꯄꯥꯁꯨ ꯄꯣꯛꯀꯅꯤ ꯑꯗꯨꯅ ꯑꯩ ꯑꯩꯅ ꯐꯥꯔꯁꯇꯗꯤ ꯅꯨꯄꯥꯗꯤ ꯑꯩ ꯑꯩꯒꯤ ꯋꯥꯈꯜꯗꯅꯤꯗ ꯑꯗꯨꯝ ꯄꯥꯝꯃꯦ ꯑꯩ ꯑꯗꯨꯝ
ꯍꯣꯏ ꯅꯨꯄꯥꯁꯨ ꯐꯩ ꯅꯨꯄꯤꯁꯨ ꯐꯩ ꯂꯣꯏ
ꯎꯝ ꯍꯣꯏꯅꯦ
ꯑꯩꯈꯣꯏ ꯈꯨꯟꯗ ꯅꯪꯒꯤ ꯃꯔꯨꯞ ꯅꯨꯄꯥ ꯐꯦꯕꯋꯥꯔꯤꯗ ꯂꯧꯕ ꯅꯨꯄꯥꯗꯣ
ꯍꯣꯏ
ꯑꯁꯤꯁꯨ ꯃꯤꯔꯣꯡꯈ꯭ꯔꯦ ꯍꯥꯏꯌꯦ
ꯐꯦꯕꯋꯥꯔꯤꯗ ꯂꯧꯕ ꯅꯨꯄꯥ ꯑꯣ ꯑꯥꯗ ꯂꯩꯕꯗꯨꯔꯣ
ꯑꯧ ꯌꯨꯝꯗ ꯈꯨꯟꯗ ꯂꯩꯕ ꯅꯨꯄꯥ ꯑꯃꯗꯣ
ꯅꯪꯒꯤ ꯈꯪꯅꯕ ꯅꯨꯄꯤ ꯒꯤ ꯈꯨꯟꯗ
ꯑꯣ ꯍꯣ ꯍꯣ ꯍꯣ ꯍꯣ ꯍꯣ ꯑꯣꯏ ꯑꯍꯣꯏ ꯑꯩ ꯑꯗꯨꯃꯥꯏꯅ ꯍꯥꯏꯕꯅꯦ ꯑꯗꯨꯗꯤ ꯑꯗꯨꯃꯥꯏꯅ ꯍꯥꯏꯌꯦ ꯁ꯭ꯋꯥꯏꯗ ꯂꯥꯛꯑꯀꯥꯟꯗ ꯆꯦꯛꯒꯞ ꯆꯠꯂꯦ ꯍꯥꯏꯕ꯭ꯔꯥ ꯀꯩꯅꯣꯝ ꯍꯥꯏꯌꯦ
ꯑꯣ
ꯐꯩ ꯐꯩ
ꯑꯁꯤ ꯅꯨꯄꯥꯗꯣ ꯑꯩ ꯑꯩꯉꯣꯟꯗꯁꯨ ꯍꯥꯏꯅꯦ ꯅꯪꯗꯤ ꯂꯩꯗꯕ꯭ꯔꯣ ꯍꯣꯏ ꯍꯧ ꯍꯧꯖꯤꯛ ꯐꯥꯎꯗꯤ ꯀꯩꯏꯝꯖꯨ ꯇꯧꯗ꯭ꯔꯤ ꯍꯥꯏꯔꯒ ꯅꯆꯤꯟ ꯊꯤꯒꯅꯨ ꯑꯩꯉꯣꯟꯗ ꯅꯆꯤꯟ ꯊꯤꯕ ꯑꯣꯏꯔꯝꯃꯅꯦ ꯍꯥꯏ ꯑꯁꯦꯡꯕꯅꯦ ꯍꯥꯏꯔꯒ ꯊꯥꯖꯗꯦ ꯍꯥꯏ
ꯊꯥꯖꯗꯦ ꯍꯥꯏꯌꯦꯕ
ꯑꯥꯎ ꯅꯣꯛꯅꯤꯡꯉꯦ
ꯑꯗꯨꯗꯤ ꯌꯥꯝ ꯊꯨꯅ ꯀꯩꯅꯣ ꯇꯧꯋꯤꯅꯦꯀꯣ ꯐꯩꯗ
ꯑꯥꯎ ꯑꯁ ꯑꯥꯏ ꯑꯩꯅ ꯑꯗꯨꯝ ꯍꯥꯏꯕ ꯅꯪꯗꯤ ꯌꯥꯝ ꯐꯩꯌꯦ ꯎꯡ ꯍꯣꯏ ꯑꯗꯨꯝ ꯂꯩꯇ꯭ꯔꯗꯤ
ꯊꯣꯡꯗꯨꯏꯅꯣ
ꯄꯨꯡ ꯃꯉꯥ ꯃꯈꯥꯏ ꯄꯨꯡ ꯃꯉꯥ ꯑꯗꯨꯋꯥꯏꯗ ꯊꯣꯡ
ꯊꯦꯡ ꯅꯣꯏ ꯆꯥꯛ ꯊꯦꯡ ꯊꯦꯡ ꯆꯥꯕ꯭ꯔꯣ
ꯇꯔꯦꯠ ꯇꯔꯦꯠ ꯃꯛ ꯈꯥꯏ ꯑꯥ ꯆꯥꯛ ꯆꯥꯕꯗꯣ ꯅꯤꯄꯥꯟ ꯅꯤꯄꯥꯟ ꯃꯛ ꯍꯥꯏ ꯑꯗꯨꯝ ꯆꯥꯑꯦ ꯃꯥ꯫ ꯆꯥꯛ ꯊꯣꯡꯕꯗꯤ ꯄꯨꯡ ꯑꯃ ꯄꯨꯡ ꯑꯃ ꯌꯧꯗꯦꯕ ꯆꯥꯛꯗꯤꯀꫭ ꯊꫭꯡ ꯑꯗꯨꯝ ꯉꯟꯅ ꯊꯣꯡꯔꯁꯨ ꯑꯗꯨꯝ ꯆꯥꯗꯕꯅꯤꯅ ꯀꯩꯅ ꯇꯧꯋꯦꯕ꯫
ꯉꯟꯅ ꯊꯣꯡꯊꯣꯛꯑꯒ ꯉꯟꯅ ꯆꯥꯔꯒ ꯉꯟꯅ ꯇꯨꯝꯕ ꯅꯠꯇ꯭ꯔꯣ ꯑꯗꯨꯅ ꯐꯩꯌꯦ꯫
ꯍꫭꯏꯅꯦ ꯑ ꯑꯗꯨꯝ ꯐꯩꯌꯦ ꯑꯩꯈꯣꯏꯗꯤ ꯑꯩꯁ ꯊꯣꯡꯕ ꯂꯣꯏꯔꯁꯨ ꯆꯥ ꯑ ꯂꯝꯗꯦ ꯎꯝ ꯉꯜꯂꯦ ꯑꯗꯨꯝ ꯍꯥꯏꯕꯗꯣ ꯑꯦ꯫
ꯍꯣꯏ ꯑꯗꯨꯗꯤ ꯃꯤ ꯃꯤ ꯌꯥꯝꯕꯅꯤꯅꯀꯣ꯫ ꯃꯤ ꯃꯤ ꯌꯥꯝꯕꯅꯤꯅ ꯀꯩ ꯍꯥꯏꯁꯤꯔꯥ꯫ ꯔꯨꯇꯤꯟ ꯑꯣꯏꯅ ꯁꯦꯝꯕꯅ ꯐꯔꯅꯤꯗ ꯑꯩꯈꯣꯏꯗꯤ꯫
ꯍꯥꯏꯅꯦ ꯃꯤ ꯇꯔꯥ ꯌꯧꯒꯗꯕꯅꯦ꯫ ꯅꯤꯄꯥꯟ ꯃꯥꯄꯟ ꯃꯥꯄꯟ ꯑꯣꯏꯔꯝꯒꯅꯤ꯫
ꯔꫭꯇꯤꯟ ꯁꯦꯝꯑꯦ ꯔꫭꯇꯤꯟ ꯁꯦꯝꯑꯦ ꯔꫭꯇꯤꯟ ꯁꯦꯝꯒ ꯆꯥꯛ ꯆꯥꯕ ꯇꯥꯏꯝ ꯃꯇꯝ ꯈꯣꯠꯄ ꯀꯥꯏꯅ ꯁꯦꯝꯃꯣ꯫
ꯑꯩꯈꯣꯏꯗꯤꯀꯣ ꯆꯥꯛ ꯆꯥꯕꯗꯣ ꯃꯇꯝ ꯂꯩꯗꯤ ꯅ ꯅꯪꯅ ꯂꯥꯝꯔꯗꯤ ꯅꯊꯟ ꯅꯪꯅ ꯂꯥꯝꯔꯗꯤꯀꯣ
ꯃꯤ ꯍꯣꯏ ꯇꯥꯏ ꯇꯥꯏ ꯇꯥꯏ꯫
ꯑꯣ ꯆꯥꯛ ꯆꯥꯕ ꯃꯇꯝꯗꯣ ꯐꯤꯛꯁ ꯂꯩꯇꯦ ꯑꯩꯈꯣꯏꯗꯤ꯫ ꯅꯪꯅ ꯂꯥꯝꯔꯗꯤ ꯅꯊꯟꯗ ꯑꯗꯨꯝ ꯆꯥꯔꯣ ꯂꯥꯝꯗ꯭ꯔꯗꯤ ꯑꯗꯨꯝ ꯃꯔꯤ ꯃꯉꯥ ꯇꯔꯣ ꯑꯗꯨꯝ ꯆꯥꯃꯤꯟꯅꯁꯤ ꯑꯗꯨ ꯅꯠꯇ꯭ꯔꯒ ꯑꯗꯨꯝ ꯆꯥꯅꯤꯡꯔꯗꯤ ꯆꯥꯒꯅꯨ ꯊꯤꯡꯕ ꯅꯠꯇꯦ ꯅꯪꯅ ꯆꯥꯅꯤꯡꯕ ꯃꯇꯝꯗ ꯑꯗꯨꯝ ꯆꯥꯎ ꯀꯩꯁꯨ ꯀꯥꯏꯗꯤ ꯆꯥꯛ ꯆꯥꯕꯗꯤ ꯎꯝ ꯃꯊꯥꯟ ꯃꯊꯟ ꯃꯊꯟꯇ ꯑꯗꯨꯝ ꯎꯝ ꯆꯥꯕ ꯌꯥꯏꯑꯦ ꯄꯨꯛ ꯂꯥꯝꯃꯕꯨ꯫ ꯑꯃꯕꯨ ꯉꯥꯏ ꯉꯥꯏꯕ ꯌꯥꯕ꯭ꯔꯥꯅꯦ ꯑꯗꯨꯝ ꯍꯥꯏꯌꯦ ꯑꯩꯈꯣꯏꯗꯤ
ꯑꯗꯨꯝ ꯍꯥꯏꯌꯨ ꯑꯗꯨ ꯑꯩꯒꯤ ꯃꯣꯠꯇꯗꯤ ꯀꯩꯅꯣ ꯄꯨꯟꯅ ꯆꯥꯃꯤꯟꯅꯕꯗꯨꯅ
ꯍꯣꯏꯅꯦ ꯑꯗꯣ ꯑꯗꯨꯝ ꯐꯩꯌꯦ ꯑꯗꯣ ꯑꯩꯌꯥ꯫
ꯑꯩꯈꯣꯏꯗꯤꯀꯣ ꯑꯩꯈꯣꯏꯗꯤ ꯍꯣꯏ ꯃꯤ ꯃꯤꯒꯤ ꯏꯃꯨꯡ ꯍꯥꯏꯇꯥꯔꯦꯀꯣ ꯑꯩꯈꯣꯏꯗꯤ ꯆꯥꯛ ꯑꯗꯨꯝ ꯄꯨꯟ ꯄꯨꯟ ꯆꯥꯃꯤꯟꯅꯩꯑꯦꯕ ꯆꯥꯃꯤꯟꯅꯕ ꯍꯥꯏꯗꯤ ꯑꯩꯈꯣꯏ ꯃꯤ ꯑꯃꯁꯨ ꯋ ꯋꯥꯠꯂꯒꯁꯨꯀꯣ ꯃꯤ ꯑꯃꯅ ꯑꯗꯨꯝ ꯉꯥꯏꯅꯕꯗꯣ ꯐꯣꯟ ꯇꯧꯔꯒ꯫ ꯑꯈꯣꯏꯅ ꯆꯥꯕ ꯅꯨꯡꯉꯥꯏ ꯅꯨꯡꯉꯥꯏꯇꯕꯗꯣ ꯑꯗꯨ ꯑꯈꯣꯏꯗꯤ ꯑꯗꯨꯃꯥꯏꯅ ꯀꯩꯅꯣ ꯇꯧꯋꯦ꯫ ꯄꯨꯟ ꯄꯨꯟꯅ ꯆꯥꯃꯤꯟꯅꯔꯒ ꯑꯋꯥꯠ ꯎ ꯑꯋꯥꯠ ꯑꯞ ꯄꯥꯗꯣ ꯑꯗꯨꯝ ꯌꯦꯡꯉ ꯆꯥꯃꯤꯟꯅꯕꯗꯨꯅ ꯍꯧ-ꯍꯧ ꯆꯥꯕꯗꯨꯅ ꯆꯥꯕꯁꯨ ꯍꯥꯎꯕꯅꯤꯀꯣ꯫
ꯎꯝ ꯑꯩꯈꯣꯏ ꯏꯅꯃ ꯅꯪꯒꯤ ꯅꯆꯦꯗꯨ
ꯍꯣꯏ꯫
ꯉꯥ ꯑꯁꯤꯅꯤ ꯍꯥꯏꯑꯦ ꯑꯩ ꯆꯠꯄꯒ ꯃꯇꯝꯗꯥ ꯑ ꯑꯗꯨꯝ ꯍꯥꯏꯌꯦ ꯅꯪ ꯆꯥꯛ ꯆꯥꯕꯗꯣ ꯄꯨꯟꯅ ꯆꯥꯅꯤꯡꯉꯥꯏ ꯇꯧꯑꫭꯀꯣ ꯍꯥꯏꯌꯦ ꯑꯩꯉꯣꯟꯗ꯫ ꯑꯩꯁ ꯍꯣꯏ ꯑꯩꯈꯣꯏꯒꯨꯝꯕ ꯑꯣꯏꯔꯗꯤ ꯍꯣꯏ ꯑꯗꯨꯝ ꯆ ꯆꯥꯕ ꯌꯥ ꯑꯁꯤꯗꯗꯤ ꯈꯪꯗꯦ ꯃꯣꯏꯒꯤ ꯑꯊꯠ ꯑꯣꯏꯔꯝꯒꯅꯤꯗ ꯃꯣꯏꯒꯤ
ꯃꯣꯏꯒꯤ ꯍꯩꯅꯕꯤꯗꯣ
ꯑꯥꯎ ꯎꯝ ꯃꯣꯏꯒꯤ ꯍꯩꯅꯕꯤ ꯑꯗꯨꯝ ꯑꯣꯏꯔꯝꯒꯅꯤ ꯌꯥꯗꯦ ꯑꯗꯨꯝ ꯅꯪ ꯆꯠꯅꯤꯡꯕꯗꯤ ꯑꯗꯨꯝ ꯍꯥꯟꯅ ꯆꯥꯎꯑꯣ ꯅꯠꯇ꯭ꯔꯗꯤ ꯑꯗꯨꯝ
ꯎꯝ ꯑꯗꯨꯁꯨ
ꯍꯣꯏ ꯑꯗꯨ ꯑꯣꯏꯔꯁꯨ ꯆꯥꯛ ꯆꯥꯕ ꯀꯥꯟꯗ ꯄꯨꯟꯅ ꯆꯥꯔꯗꯤ ꯎꯝ
ꯃꯥꯅꯦ ꯄꯨꯟꯅ ꯆꯥꯔꯒꯗꯤ ꯐꯩꯗꯅꯀꯣ ꯄꯨꯟꯅ ꯆꯥꯗ꯭ꯔꯒꯗꯤ ꯆꯥꯛ ꯑꯗꯨ ꯑꯋꯥꯠ ꯑꯄꯥꯗꯣ ꯑꯗꯨꯝ ꯂꯩꯗꯤ ꯂꯩꯒꯟꯕꯅꯦꯕ ꯑꯃ ꯎꯝ ꯌꯥꯝꯕ ꯌꯥꯝꯗꯕ ꯄꯨꯟꯅ ꯆꯥꯃꯤꯟꯅꯔꯒ ꯍꯧ ꯍꯧ ꯇꯧꯔꯒ ꯆꯥꯕꯅ ꯐꯕꯅꯤꯗ
ꯎꯝ ꯍꯥꯎꯇ꯭ꯔꯁꯨ ꯍꯥꯎꯋꯦ ꯃꯤ ꯂꯣꯏꯅ ꯄꯨꯟꯅ ꯆꯥꯔꯗꯤꯀꯣ
ꯍꯣꯏ ꯍꯣꯏ
ꯎꯝ ꯇꯧꯋꯦꯕ ꯎꯝ ꯑꯨꯝ ꯑꯩꯈꯣꯏꯗꯤ ꯑꯗꯨꯝ ꯇꯧꯕ ꯇꯧꯗꯦ
ꯅꯪ ꯄꯨꯟꯅ ꯆꯥꯅꯕ ꯁꯤꯟ